ꯍꯜꯂꯣ꯫ ꯑꯣ ꯇꯥꯏꯌꯦ꯫ ꯅꯨꯡꯉꯥꯏꯔꯤꯕ꯭ꯔꯣ꯫ ꯅꯨꯡꯉꯥꯏꯔꯤꯌꯦ꯫
ꯀꯔꯤ ꯇꯧꯔꯝꯃꯤꯅꯣ꯫
ꯑꯣ ꯆꯥꯛꯆꯥ ꯇꯣꯂꯛꯄꯒꯤ ꯉꯥꯏꯍꯥꯛ ꯄꯣꯊꯥꯔꯝꯕꯅꯦ ꯅꯪꯗꯤ ꯀꯩꯗꯧꯔꯝꯕꯅꯣ
ꯑꯩꯁꯨ ꯆꯥꯛ ꯆꯥꯔꯦ ꯆꯥꯛ ꯆꯥꯔꯒ ꯉꯁꯤꯁꯤ ꯆꯥꯛ ꯆꯥꯕꯁꯤ ꯈꯔ ꯊꯦꯡꯗꯣꯛꯈ꯭ꯔꯦ ꯏꯟꯖꯥꯡꯗꯨꯁꯨ ꯑꯩꯅ ꯆꯥꯅꯤꯡꯕꯁꯤ ꯑꯣꯏꯗꯕ ꯍꯋꯥꯏ ꯊꯣꯡꯕ ꯑꯃ ꯆꯥꯔꯦ ꯍꯋꯥꯏ ꯊꯣꯡꯕꯁꯤꯁꯨ ꯑꯇꯣꯞꯄ ꯏꯟꯖꯥꯡꯁꯨ ꯂꯩꯔꯨꯗ꯭ꯔꯕ ꯉꯁꯤꯁ ꯂꯩꯕ ꯆꯠꯄꯁꯨ ꯇꯜꯂꯕ ꯑꯩ ꯑꯩ ꯈꯔ ꯋꯥꯗꯅ ꯏꯁꯥꯁꯦ ꯑꯗꯨꯅ ꯍꯋꯥꯏꯁꯤ ꯊꯣꯡꯖꯤꯜꯂꯦ ꯍꯋꯥꯏꯁꯤ ꯊꯣꯡꯖꯤꯜꯂꯒ ꯌꯦꯔꯨꯝ ꯑꯃ ꯉꯧꯔꯒ ꯑꯗꯨꯃꯥꯏꯅ ꯆꯥꯔꯒ ꯂꯣꯏꯁꯤꯟꯈ꯭ꯔꯦ ꯅꯪꯗꯤ ꯀꯔꯤ ꯃꯊꯦꯜ ꯆꯥꯔꯕꯅꯣ꯫
ꯅꯦ ꯀꯥꯂꯦꯟꯅꯤꯅ ꯀꯥꯂꯦꯟꯀꯤ ꯁꯧ ꯁꯧꯒꯔꯤ ꯊꯣꯡꯃꯗꯨꯃ ꯆꯥꯔꯦ ꯑꯗꯨꯒꯅꯦ ꯕꯣꯔꯤꯒ ꯃꯌꯥꯟ ꯃꯌꯥꯟ ꯇꯧꯕ ꯀꯥꯡꯉꯧ ꯑꯃꯒ ꯉꯧꯔꯒ ꯃꯣꯔꯣꯛ ꯃꯦꯠꯄ ꯑꯃꯒ ꯑꯗꯨꯝ ꯄꯪꯆꯥ ꯆꯤꯁꯟꯈ꯭ꯔꯦ ꯑꯍꯦꯟꯕ ꯀꯩꯁꯨ ꯁꯦꯝꯃꯨꯕ ꯇꯧꯗ꯭ꯔꯦ꯫
ꯍꯥꯎꯔꯝꯒꯅꯤꯗ ꯅꯪꯒꯤ ꯀꯩ ꯏꯟꯁꯥꯡꯁꯤꯗꯤ ꯍꯥꯏꯗꯤ ꯑꯩꯈꯣꯏ ꯁꯧꯒ꯭ꯔꯤꯒ ꯀꯥꯡꯍꯧ ꯑꯃꯒ ꯅꯠꯇ꯭ꯔꯒꯅ ꯁꯧꯒ꯭ꯔꯤꯒ ꯊꯥꯡꯖꯤ ꯄꯒ ꯑꯗꯒꯤ ꯁꯧꯒ꯭ꯔꯤꯒ ꯄꯥꯛꯅꯝꯒ ꯂꯣꯏꯅ ꯄꯛꯅꯕ ꯉꯥꯛꯇꯅꯤ ꯍꯥꯏꯕ ꯀꯥꯂꯦꯟꯒꯤ ꯍꯦꯟꯖꯥꯡꯁꯤ ꯁꯧꯒ꯭ꯔꯤꯅꯕꯨ ꯏꯍꯥꯎ ꯍꯥꯎꯔꯦꯍꯦ ꯇꯧꯔꯤꯁꯤ ꯏꯆꯝ ꯆꯝꯅ ꯎꯇꯣ ꯉꯥꯔꯤ ꯑꯃ ꯊꯥꯛꯑꯒ ꯅꯄꯥꯛꯄꯤ ꯃꯔꯣꯏꯗꯣ ꯈꯔ ꯊꯥꯛꯆꯤꯜꯂꯒ ꯑꯗꯨꯝ ꯃꯥꯗꯤ ꯁꯧꯍꯟꯕꯗ ꯑꯗꯨꯝ ꯍꯥꯎꯖꯕ ꯄꯣꯠꯅꯤ ꯍꯥꯏꯕ ꯁꯧꯒ꯭ꯔꯤꯁꯤ ꯑꯩꯈꯣꯏꯒꯤ ꯃꯍꯤ ꯈꯛꯇ ꯊꯛ ꯄꯗꯁꯨ ꯃꯥꯗꯤ ꯍꯥꯎꯕꯅꯤ ꯏꯄꯛꯇ ꯄꯛꯅꯕ ꯏꯟꯖꯥꯡꯅꯦꯕ ꯇꯧꯔꯤꯁꯦ꯫
ꯍꯣꯏ ꯑꯗꯨꯅꯦ ꯍꯧꯖꯤꯛꯇꯤ ꯁꯧꯒ꯭ꯔꯤ ꯁꯧꯒ꯭ꯔꯤꯅ ꯃꯍꯦꯟꯂꯦ ꯀꯥꯂꯦꯟ ꯌꯧꯔꯛꯄꯁꯤꯗꯤ ꯑꯆꯝꯕ ꯄꯣꯠꯁꯤꯗꯨꯝ ꯆꯥꯅꯤꯡꯉꯤꯗꯅ ꯃꯌꯥꯝꯖꯦ ꯅꯨꯡꯁꯥꯒ ꯋꯥꯅ ꯁꯥꯔꯒ ꯊꯕꯛ ꯏꯪꯈꯥꯡꯒ ꯆꯠꯅꯔꯨꯔꯒ ꯍꯜꯂꯛꯄꯗꯗꯤ ꯁꯀ꯭ꯔꯤ ꯃꯍꯤꯗꯣ ꯒꯨꯔꯨ ꯒꯨꯔꯨ ꯊꯛꯑꯒ ꯑꯥ ꯆꯣꯞ ꯆꯣꯞ ꯆꯣꯞ ꯆꯣꯞ ꯇꯣꯜꯂꯒ ꯆꯥꯔꯒ ꯏꯁꯥꯗꯣ ꯅꯨꯡꯉꯥꯏꯕꯣꯏ ꯈꯜꯂꯦꯕ ꯑꯗꯩ ꯊꯥꯎ ꯑꯃ ꯀꯩ ꯑꯃ ꯆꯥꯔꯨꯔꯁꯨ ꯁꯧꯒ꯭ꯔꯤꯗꯨꯅ ꯑꯥ ꯂꯣꯏꯅ ꯀꯩꯅꯣ ꯀꯣꯛꯍꯟꯈꯤꯕꯣꯏ ꯑꯣꯏꯅ ꯈꯜꯂꯦ ꯑꯗꯨꯅ ꯏꯁꯥꯁꯦ ꯄꯪꯐꯗ ꯐꯗꯣꯏꯕꯣꯏ ꯈꯜꯂꯦ ꯑꯗꯨꯃꯥꯏꯅ ꯑꯆꯝ ꯑꯔꯥꯛꯀ ꯒ꯭ꯔꯨ ꯒ꯭ꯔꯨ ꯇꯧꯔꯒ ꯆꯥꯕꯗꯣ ꯑꯗꯣ ꯏꯁꯥ ꯌꯥꯝ ꯅꯨꯡꯉꯥꯏꯌꯦ ꯊꯥꯎ ꯊꯨꯝ ꯌꯥꯝꯅ ꯍꯦꯟꯅ ꯆꯥꯗꯧ ꯁꯔꯛꯄꯨꯗꯤ ꯑꯁꯤꯅꯕꯨ ꯐꯔꯦꯗ ꯈꯔ ꯏꯆꯝ ꯆꯥꯝꯅ ꯑꯗꯨꯝ ꯃꯔꯣꯏ ꯃꯄꯥꯡ ꯈꯔ ꯅꯝꯅ ꯊꯥꯛꯆꯜꯂ ꯊꯣꯡꯕꯗ ꯄꯡꯍꯥꯎ ꯍꯥꯎꯕ ꯄꯣꯠꯅꯤꯗ꯫
ꯃꯥꯅꯤ ꯁꯧꯒ꯭ꯔꯤꯁꯤꯗꯤꯅꯦ ꯑꯩꯈꯣꯏꯒꯤ ꯃꯥꯗꯤ ꯄꯪꯍꯥꯎ ꯍꯥꯎꯖꯕꯅꯦꯕ ꯇꯧꯔꯤꯁꯤ ꯍꯥꯏꯗꯤ ꯊꯥꯎ ꯌꯥꯎꯕ ꯏꯟꯖꯥꯡ ꯃꯆꯨ ꯊꯥꯛꯄ ꯍꯥꯏꯕꯁꯤꯗꯤ ꯅꯨꯡꯇꯤꯒꯤ ꯆꯥꯅꯤꯡꯗꯦ ꯑꯗꯨꯕꯨ ꯁꯧꯒ꯭ꯔꯤꯁꯤꯗꯤ ꯇꯣꯉꯥꯟꯅ ꯅꯥꯀꯟꯗ ꯏꯟꯖꯥꯡ ꯑꯃ ꯑꯣꯏꯅ ꯏꯔꯣꯝꯕ ꯑꯃ ꯊꯣꯡꯉꯁꯨ ꯏꯔꯣꯝꯕ ꯑꯃ ꯇꯧꯔꯁꯨ ꯅꯥꯀꯟꯗ ꯁꯧꯒ꯭ꯔꯤ ꯑꯃ ꯍꯥꯞꯄ ꯑꯗꯨꯑꯣꯏꯗꯤ ꯌꯥꯝ ꯍꯥꯎꯔꯤꯅꯦ ꯌꯦꯟꯗꯨ ꯊꯣꯡꯉꯦ ꯍꯥꯏꯔꯁꯨ ꯁꯧꯒ꯭ꯔꯤ ꯇꯧ ꯁꯧꯒ꯭ꯔꯤꯗꯨ ꯊꯛꯄ ꯑꯗꯨꯃꯥꯏꯅ ꯃꯍꯤꯗꯣ ꯇꯧꯕ ꯌꯥꯝ ꯍꯥꯎꯔꯦ ꯊꯥꯏꯅꯒꯤ ꯑꯍꯟ ꯃꯈꯩꯗꯤ ꯊꯥꯏꯅꯒꯤ ꯑꯍꯟ ꯃꯈꯩ ꯅꯠꯇꯦꯗ ꯍꯧꯖꯤꯛꯇꯤ ꯂꯧꯁꯤꯡꯒꯤ ꯃꯇꯝꯗꯁꯨ ꯂꯧ ꯆꯠꯂꯨꯔꯒ ꯑꯗꯒꯤ ꯏꯇꯥꯅ ꯍꯧꯖꯤꯛ ꯍꯥꯏꯕ ꯋꯥꯅ ꯃꯄꯥꯟꯗ ꯆꯠꯂꯨꯔꯒ ꯒꯥꯔꯤ ꯇꯣꯡꯉꯒ ꯂꯥꯞꯅ ꯆꯠꯂꯨꯔꯦ ꯈꯜꯂꯣ ꯍꯜꯂꯀꯥꯟꯗ ꯏꯁꯥꯁꯦ ꯑꯁꯤ ꯑꯁꯥ ꯍꯥꯏꯗꯨ ꯆꯥꯅꯤꯡꯉꯤꯗꯅ ꯒꯥꯔꯤꯒ ꯋꯥꯅ ꯋꯥꯅ ꯇꯣꯡꯉꯨꯔ ꯌꯨꯝꯗ ꯍꯜꯂꯛꯀꯥꯟꯗ ꯁꯧꯒ꯭ꯔꯤ ꯑꯃ ꯊꯛꯑꯒ ꯁꯧꯒ꯭ꯔꯤ ꯑꯃ ꯇꯣꯠꯂꯒ ꯆꯥꯕꯁꯤꯒꯤ ꯃꯍꯥꯎꯁꯤꯗꯤ ꯑꯩꯈꯣꯏꯒꯤ ꯑꯋꯥꯕꯁꯤ ꯄꯨꯡꯀꯥꯎ ꯀꯥꯎꯋ ꯍꯥꯏꯌꯦꯕ ꯏꯁꯥꯗ ꯇꯧꯔꯤꯁꯤ ꯑꯁꯤꯟꯕ ꯃꯍꯤꯗꯣ ꯆꯥꯁꯤꯟꯕꯗꯒꯤꯗꯤ ꯏꯁꯥꯁꯤꯗ ꯍꯥꯏꯗꯤ ꯇꯦꯛꯈꯠꯂꯛꯑꯦꯕ ꯐꯖꯅ ꯍꯥꯎꯋꯦꯕ ꯌꯥꯝ ꯊꯤꯅ ꯃꯥꯁꯤ ꯃꯍꯥꯎꯁꯤ ꯑꯗꯨ ꯁꯧꯒ꯭ꯔꯤꯁꯤ ꯑꯩꯅ ꯇꯥꯕꯗ ꯊꯣꯡꯕ ꯈꯛꯇ ꯅꯠꯇꯅ ꯏꯔꯣꯝꯕꯁꯨ ꯃꯁꯤ ꯆꯥꯕ ꯌꯥꯏ ꯍꯥꯏꯅ ꯑꯁꯨꯃꯥꯏꯅ ꯇꯥꯏꯅ ꯇꯧꯔꯛꯏꯁꯦ ꯑꯩ ꯈꯔ ꯑꯂꯨꯒ ꯐꯖꯅ ꯏꯔꯣꯕꯕꯁꯤ ꯍꯥꯎꯏ ꯍꯥꯏꯅꯦ ꯏꯇꯥꯗꯤ ꯁꯧꯒ꯭ꯔꯤ ꯏꯔꯣꯝꯕꯒꯗꯤ ꯆꯥꯔꯕ꯭ꯔꯣ꯫
ꯑꯁ ꯑꯗꯨꯃꯗꯤ ꯆꯥꯕꯗꯤ ꯂꯥꯏꯔꯗꯅ ꯉꯁꯤꯅꯕꯨ ꯑꯍꯥꯟꯕꯅꯤꯅ ꯇꯥꯔꯤꯁꯦ ꯑꯃꯨꯛꯐꯥꯎ ꯆꯥꯗ꯭ꯔꯤꯅꯦ ꯆꯝꯊꯣꯡ ꯆꯥꯏ ꯑꯗꯩꯗꯤ ꯁꯨꯝ ꯉꯥ ꯆꯥꯛ ꯆꯥꯅꯗꯕ ꯏꯃꯨꯡ ꯉꯥ ꯍꯦꯟꯕꯗꯅ ꯅꯣꯡꯃ ꯐꯥꯗꯣꯡ ꯕꯣꯔꯥ ꯍꯧꯔꯒ ꯖꯣꯔꯥꯒ ꯊꯣꯡꯕꯁꯨ ꯇꯥꯔꯦ ꯑꯗꯨ ꯅꯠꯇꯕ ꯑꯍꯦꯟꯕꯗꯤ ꯇꯥꯗꯦꯅꯦ ꯏꯇꯥ ꯑꯗꯨꯒꯅꯦ ꯑꯩꯈꯣꯏꯒꯤ ꯁꯧꯒ꯭ꯔꯤ ꯑꯉꯧꯕꯁꯤꯗꯤ ꯑꯃꯨꯛ ꯄꯪꯊꯣꯡ ꯊꯣꯡꯉꯁꯨ ꯄꯉꯥꯎ ꯍꯥꯎꯋꯦ ꯁꯧꯒ꯭ꯔꯤ ꯑꯉꯥꯡꯕꯁꯤꯗꯤꯀꯣ ꯑꯁ ꯁꯤꯁꯤꯃꯗꯤ ꯁꯧꯒ꯭ꯔꯤꯅꯦ ꯍꯥꯏꯔꯁꯨ ꯈꯔ ꯕꯦꯔꯥ ꯀꯥꯏ ꯀꯣ ꯏꯇꯥ ꯉꯥ ꯆꯥꯛ ꯐꯖꯅ ꯃꯔꯥꯡ ꯀꯥꯏꯅ ꯍꯥꯞꯇꯗꯤ ꯃꯥꯗꯤ ꯈꯔ ꯍꯥꯎꯕꯖꯦ ꯋꯥꯠꯂꯦꯅ ꯈꯜꯂꯦ ꯑꯩꯗꯤ ꯏꯇꯥꯒꯤ ꯃꯣꯠꯇꯗꯤ ꯀꯔꯤ ꯂꯩ꯫
ꯃꯥꯅꯤꯅꯦ ꯆꯨꯝꯃꯤꯅꯦ ꯁꯧꯒ꯭ꯔꯤꯗꯁꯨ ꯑꯃꯨꯛ ꯁꯧꯒ꯭ꯔꯤꯁꯤ ꯃꯈꯜ ꯑꯅꯤ ꯊꯣꯛꯑꯒ ꯑꯃꯨꯛ ꯈꯥꯏꯗꯣꯛꯏꯅꯦ ꯑꯩꯈꯣꯏꯅ ꯍꯥꯏꯗꯤ ꯆꯥꯅꯔꯤꯕ ꯁꯧꯒ꯭ꯔꯤ ꯑꯉꯧꯕꯁꯦ ꯑꯁꯤꯃ ꯂꯩꯔꯦ ꯑꯁꯤ ꯅꯠꯇꯕ ꯑꯩꯈꯣꯏꯒꯤ ꯃꯍꯩꯁꯨ ꯂꯣꯛꯑꯒ ꯆꯥꯅꯕ ꯁꯧꯒ꯭ꯔꯤ ꯑꯉꯥꯡꯕꯁꯦ ꯑꯁꯤꯒꯤ ꯃꯅꯥꯁꯤꯁꯨ ꯑꯩꯈꯣꯏꯒꯤ ꯊꯣꯡꯉꯒ ꯆꯥꯕꯁꯤ ꯃꯥꯗ ꯁꯤꯟꯕꯒꯤ ꯆꯥꯡꯁꯤꯁꯨ ꯃꯥꯅ ꯍꯦꯜꯂꯤ ꯍꯥꯏꯕ ꯑꯉꯥꯡꯕꯁꯦ ꯑꯗꯨꯒ ꯃꯥꯗꯤ ꯑꯩꯈꯣꯏꯒꯤ ꯏꯇꯥꯅ ꯍꯧꯖꯤꯛ ꯍꯥꯏꯕꯗꯣ ꯃꯅꯥ ꯃꯉꯥ ꯇꯔꯨꯛ ꯍꯥꯞꯄꯒ ꯑꯩꯈꯣꯏꯒꯤ ꯉꯥ ꯑꯌꯥꯏꯕꯒꯨꯝꯕ ꯑꯗꯒꯤ ꯉꯥ ꯑꯇꯦꯛꯄ ꯍꯥꯏꯇꯥꯔꯦ ꯑꯩꯈꯣꯏꯒꯤ ꯔꯧꯒꯨꯝꯕ ꯋꯥ ꯇꯨꯡꯍꯟꯕꯤꯒꯨꯝꯕꯁꯤ ꯐꯖꯅ ꯉꯧꯊꯣꯛꯑꯒ ꯃꯥꯒ ꯊꯣꯡꯃꯤꯟꯅꯕ ꯁꯤ ꯅꯠꯇ꯭ꯔꯥꯗꯤ ꯃꯥꯗꯤ ꯍꯥꯎꯇꯦ ꯍꯥꯏꯔꯤꯕ ꯉꯁꯥꯏꯒꯤ ꯁꯧꯒ꯭ꯔꯤ ꯑꯉꯧꯕꯗꯨꯗꯤ ꯑꯩꯅ ꯍꯥꯏꯈꯤꯕ ꯑꯩꯈꯣꯏꯒꯤ ꯑꯂꯨ ꯑꯅꯧꯕꯗꯨ ꯈꯔ ꯈꯥꯏꯖꯤꯜꯂꯦ ꯍꯥꯏꯔꯒ ꯃꯣꯔꯣꯛ ꯑꯇꯦꯛꯄꯗꯨ ꯈꯔ ꯍꯥꯞꯆꯤꯜꯂꯒ ꯑꯗꯨꯝ ꯎꯇꯣꯡ ꯉꯥꯔꯤ ꯑꯃ ꯊꯗꯔꯒ ꯑꯗꯨꯝ ꯁꯧꯍꯣꯟꯕꯗ ꯄꯨꯡꯍꯥꯎꯗ ꯍꯥꯎꯖꯩ ꯍꯥꯏꯔꯤꯕ ꯃꯥꯗꯤ ꯑꯗꯨꯒꯁꯨ ꯍꯧꯖꯤꯛꯀꯤ ꯁꯧꯒ꯭ꯔꯤ ꯑꯉꯥꯡꯕꯒꯤ ꯃꯅꯥꯁꯤꯗꯤ ꯑꯗꯨ ꯑꯁꯨꯃꯥꯏꯅ ꯐꯖꯅ ꯉꯥ ꯆꯥꯛꯇꯤ ꯐꯖꯅ ꯍꯥꯞꯄꯒ ꯈꯔ ꯃꯥꯗꯤ ꯖꯣꯊꯣꯟ ꯇꯧꯔꯒ ꯈꯔ ꯖꯟꯖ ꯆꯥꯎꯔꯒ ꯑꯗꯨꯃꯥꯏꯅ ꯊꯣꯡꯗ꯭ꯔꯗꯤ ꯍꯥꯎꯇꯦꯅ ꯍꯥꯏꯔꯤꯕ ꯇꯧꯔꯤꯁꯦ ꯁꯧꯒ꯭ꯔꯤ ꯑꯉꯥꯡꯕ ꯄꯜꯂꯛꯑꯒ ꯁꯧꯒ꯭ꯔꯤ ꯑꯉꯥꯡꯕꯒꯤ ꯀꯩꯅꯣꯁꯤꯁꯨ ꯃꯍꯩꯁꯤꯁꯨ ꯌꯥꯝꯅ ꯀꯥꯟꯅꯕ ꯑꯃ ꯑꯣꯏꯔꯝꯃꯦꯅꯦ ꯇꯧꯔꯤꯁꯦ ꯍꯥꯏꯗꯤ ꯑꯩꯈꯣꯏꯒꯤ ꯃꯥꯁꯤ ꯆꯥꯕꯗꯁꯨ ꯍꯥꯎꯕ ꯑꯗꯨꯒ ꯑꯩꯈꯣꯏ ꯆꯨꯍꯤꯒ ꯃꯥꯁꯤ ꯐꯖꯅ ꯊꯣꯡꯕ ꯃꯁꯤꯁꯨ ꯍꯥꯎꯏ ꯍꯥꯏꯔꯤꯕ ꯑꯩꯗꯤ ꯃꯥꯒꯤ ꯀꯩꯅꯣꯁꯤ ꯁꯧꯒ꯭ꯔꯤꯒꯤ ꯃꯍꯩꯁꯤ ꯐꯖꯅ ꯄꯥꯜꯂꯛꯄ ꯃꯇꯝꯁꯤꯗ ꯐꯖꯅ ꯍꯦꯛꯄꯤ ꯍꯤꯛꯄꯤꯔꯦꯗꯅ ꯐꯖꯅ ꯂꯣꯛꯄꯤꯔꯒ ꯑꯩꯈꯣꯏꯒꯤ ꯅꯨꯡꯁꯥꯗ ꯐꯧꯗꯣꯛꯑꯒ ꯀꯪꯍꯜꯂꯒ ꯃꯥꯒꯤ ꯃꯄꯥꯟꯒꯤ ꯃꯀꯨ ꯃꯈꯩꯁꯤ ꯑꯩꯈꯣꯏꯒꯤ ꯂꯧꯊꯣꯛꯑꯒ ꯀꯪꯍꯜꯂꯒ ꯃꯥꯁꯤ ꯑꯩꯈꯣꯏꯒꯤ ꯅꯨꯡꯁꯥ ꯁꯥꯔꯛ ꯄ ꯃꯇꯝꯁꯤꯗ ꯑꯩꯈꯣꯏꯒꯤ ꯆꯥ ꯑꯣꯏꯅ ꯊꯛꯄꯁꯨ ꯍꯥꯎꯏ ꯍꯥꯏ ꯑꯗꯨꯒ ꯑꯩꯈꯣꯏꯒꯤ ꯀꯩꯅꯣ ꯆꯥꯒ ꯊꯛꯇ꯭ꯔꯦ ꯍꯥꯏꯔꯁꯨ ꯑꯩꯈꯣꯏꯒꯤ ꯑꯊꯨꯝꯕ ꯆꯤꯅꯤ ꯅꯠꯇ꯭ꯔꯒ ꯆꯨꯍꯤꯁꯤ ꯍꯥꯞꯆꯤꯜꯂꯒ ꯐꯖꯅ ꯊꯣꯡꯉꯒ ꯆꯥꯕꯁꯨ ꯍꯥꯎꯋꯦꯅ ꯑꯗꯨꯃꯥꯏꯅ ꯇꯧꯋꯦꯅ ꯑꯗꯣ ꯑꯩꯁꯨ ꯌꯥꯝꯅ ꯄꯥꯝꯃꯤ ꯇꯧꯔꯤꯁꯦ ꯑꯁꯤ ꯁꯤ ꯑꯩꯁꯨ ꯆꯔꯦꯕ ꯑꯩꯁꯨ ꯌꯥꯝ ꯍꯥꯎꯋꯦꯕ
ꯍꯣꯏꯌꯦ ꯑꯗꯨꯅꯦ ꯑꯗꯣ ꯑꯁ ꯐꯖꯅꯒ ꯉꯥ ꯆꯥꯛꯀ ꯊꯥꯛꯑꯒ ꯊꯣꯡꯉꯗꯤꯅꯦ ꯃꯍꯥꯎꯁꯦ ꯑꯃꯨꯛ ꯑꯉꯥꯡꯕꯁꯤꯅ ꯊꯤꯅ ꯍꯦꯟꯕꯤꯅꯤꯗꯣ ꯇꯧꯔꯤꯁꯦ ꯑꯗꯨꯃꯥꯏꯅ ꯂꯩ ꯑꯗꯨꯅ ꯏꯇꯥꯅ ꯍꯥꯏꯒꯨꯝꯗꯅ ꯍꯣꯏ ꯃꯍꯩꯗꯣ ꯍꯣꯏꯕꯨꯗꯤꯅꯦ ꯍꯣꯏ ꯑꯩꯈꯣꯏꯗꯤ ꯅꯍꯥꯟꯋꯥꯏꯗꯤ ꯍꯧꯅ ꯑꯗꯨꯝ ꯁꯧꯒ꯭ꯔꯤ ꯂꯣꯛꯄ ꯍꯥꯏꯔꯒ ꯂꯣꯛꯏ ꯃꯍꯩꯗꯣ ꯀꯪꯍꯜꯂꯒ ꯐꯥꯎꯔ ꯈꯣꯠꯂꯒ ꯑꯗꯨꯝ ꯊꯝꯃꯤ ꯑꯗꯨꯒ ꯍꯌꯦꯡ ꯁꯧꯒ꯭ꯔꯤꯒꯤ ꯃꯇꯝ ꯅꯠꯇꯕ ꯃꯇꯝꯗ ꯑ ꯑꯀꯪꯕꯗꯣ ꯈꯔ ꯈꯔ ꯇꯤꯡꯊꯣꯛꯑꯒ ꯑꯗꯨꯝ ꯆꯝꯊꯣꯛꯅꯨꯡ ꯀꯔꯤ ꯀꯔꯥ ꯑꯁꯤꯟꯕꯖꯦ ꯆꯥꯅꯤꯡꯀꯥꯟꯗ ꯊꯣꯡꯕ ꯑꯗꯨꯃꯥꯏꯅ ꯇꯧꯅꯕꯅꯦ ꯑꯗꯣ ꯀꯅꯥꯅ ꯀꯔꯥꯏꯗꯒꯤ ꯄꯨꯁꯜꯂꯛꯄꯅꯣ ꯈꯪꯗ꯭ꯔꯦ ꯍꯧꯖꯤꯛꯀꯥꯟꯒꯤ ꯑꯉꯥꯡ ꯃꯆꯥꯁꯤꯡꯁꯤꯅꯅꯦ ꯁꯧꯒ꯭ꯔꯤꯒꯤ ꯆꯥꯅꯦ ꯁꯧꯒ꯭ꯔꯤꯒꯤ ꯆꯥꯅꯦꯅꯅꯦ ꯊꯛꯅꯈꯤꯕꯁꯤꯅ ꯊꯛꯅꯈꯤꯕꯁꯤꯅ ꯑꯩꯈꯣꯏ ꯑꯩꯈꯣꯏꯗꯤ ꯈꯪꯖꯔꯛꯇꯕꯅꯤꯅ ꯑꯩꯈꯣꯏꯗꯤ ꯊꯨꯝ ꯃꯣꯔꯣꯛ ꯍꯥꯞꯄꯒ ꯊꯥꯎ ꯑ ꯊꯣꯡꯉꯒ ꯆꯥꯕꯤꯗꯨꯅꯤꯗꯣ ꯇꯤꯜꯍꯧ ꯆꯅꯝ ꯍꯥꯞꯄꯒ ꯃꯣꯏꯅ ꯍꯧꯖꯤꯛ ꯇꯧꯔꯤꯁꯤꯅ ꯏꯁꯤꯡꯗ ꯂꯣꯜꯂꯒ ꯆꯥ ꯑꯣꯏꯅ ꯊꯛ ꯏꯅꯦꯅ ꯇꯧꯔ ꯊꯛꯅꯔꯦ ꯍꯧꯖꯤꯛꯀꯥꯟꯁꯦ ꯆꯥꯎꯈꯠꯂꯛꯄꯩ ꯃꯇꯨꯡ ꯏꯟꯅ ꯑꯩꯈꯣꯏꯗ ꯆꯤꯟꯖꯥꯛꯁꯦ ꯈꯔꯗꯤ ꯈꯦꯠꯅꯕ ꯍꯧꯔꯛꯑꯦ ꯍꯥꯏꯗꯤ ꯃꯄꯥꯟ ꯂꯝꯒꯤ ꯀꯩꯒꯤ ꯃꯇꯧ ꯇꯝꯕꯅꯤ ꯀꯩꯗꯧꯕꯅꯤ ꯄꯨꯟꯁꯤꯜꯂꯒ ꯑꯗꯣ ꯑꯩꯗꯤ ꯀꯌꯥ ꯍꯩꯅꯕ ꯑꯣꯏꯗꯣꯏꯅꯤ ꯃꯣꯏꯒꯤ ꯑꯗꯨꯒꯤ ꯈꯨꯊꯛꯇꯣ ꯑꯗꯨꯅ ꯏꯟꯖꯥꯡ ꯍꯥꯎꯅ ꯊꯣꯡꯉꯒ ꯆꯥꯕꯅ ꯐꯩꯌꯦꯅ ꯈꯟꯕꯗꯣ ꯑꯗꯨꯃꯥꯏꯅ ꯇꯧꯔꯦ ꯑꯩꯗꯤ ꯀꯌꯥ ꯄꯥꯝꯕ ꯑꯣꯏꯗꯦ ꯃꯗꯨꯒꯤ ꯃꯍꯤꯗꯣ
ꯑꯩꯒꯤ ꯑꯣꯏꯅꯗꯤꯅꯦ ꯍꯧꯖꯤꯛꯀꯤ ꯍꯣꯏ ꯊꯣꯡꯕꯁꯤꯗꯤ ꯍꯥꯎꯔꯦ ꯃꯌꯥꯝ ꯑꯩꯗꯤ ꯌꯥꯅꯔꯦꯜ ꯑꯣꯏꯅ ꯊꯣꯡꯕꯁꯤꯗꯤ ꯍꯥꯎꯅꯔꯦ ꯁꯧꯔꯤꯁꯦ ꯑꯗꯨꯒ ꯍꯧꯖꯤꯛꯀꯤ ꯁꯧꯔꯤ ꯑꯉꯥꯡꯕꯁꯤꯁꯨ ꯑꯩꯗꯤꯅꯦ ꯆꯨꯍꯤꯒ ꯊꯣꯡꯕ ꯍꯥꯏꯁꯦ ꯆꯨꯍꯤꯒ ꯊꯣꯡꯕꯁꯦ ꯑꯩꯈꯣꯏꯒꯤ ꯃꯣꯔꯣꯛ ꯈꯆꯤꯛ ꯍꯥꯞꯄꯦꯗꯅ ꯃꯣꯔꯣꯛ ꯑꯁꯨꯕ ꯃꯀꯨꯞꯁꯤ ꯈꯖꯤꯛ ꯍꯥꯞꯄꯦꯗꯅ ꯑꯗꯨꯗꯨꯒ ꯆꯨꯍꯤꯁꯤꯒ ꯅꯠꯇ꯭ꯔꯒ ꯆꯤꯅꯤꯁꯤꯒ ꯊꯛꯄ ꯑꯩꯗꯤ ꯌꯥꯝ ꯍꯥꯎꯋꯦ ꯊꯣꯡꯉꯒ ꯑꯗꯨꯃꯗꯤ ꯌꯥꯝ ꯄꯥꯝꯖꯩ ꯑꯗꯨꯒ ꯃꯣꯏꯒꯤ ꯆꯥ ꯑꯣꯏꯅ ꯊꯛꯄ ꯍꯥꯏꯕꯗꯨꯗꯤ ꯃꯁꯤ ꯑꯩꯈꯣꯏꯒꯤ ꯑꯀꯦ ꯑꯃꯧꯒꯤ ꯃꯑꯣꯡꯗ ꯑꯣꯏꯅ ꯑꯌꯥꯝꯕ ꯑꯣꯏꯅ ꯇꯧꯉꯩꯗ ꯇꯧꯔꯤꯁꯤ ꯍꯥꯏꯗꯤ ꯍꯣꯏ ꯏꯁꯥ ꯍꯛꯆꯥꯡꯗꯕꯨꯗꯤ ꯀꯥꯟꯅꯩ ꯐꯩ ꯃꯁꯤ ꯅꯨꯡꯇꯤꯒꯤ ꯆꯉꯥꯡ ꯊꯛꯄ ꯍꯥꯏꯕꯗꯨꯗꯤ ꯏꯁꯥꯗ ꯊꯛꯅꯤꯡꯗꯕ ꯅꯨꯃꯤꯠꯁꯨ ꯌꯥꯎꯔꯛꯄ ꯌꯥꯏ ꯅꯣꯡ ꯐꯥꯗꯣꯛ ꯃꯈꯜ ꯃꯈꯜ ꯑꯩꯈꯣꯏꯒꯤ ꯑꯗꯨꯝ ꯇꯦꯁ ꯇꯧꯕ ꯑꯗꯨꯝ ꯆꯥꯡꯌꯦꯡ ꯇꯧꯕ ꯑꯗꯨꯝ ꯌꯥꯏ ꯀꯩꯅꯣ ꯀꯩꯁꯨ ꯀꯥꯏꯗꯦ ꯑꯗꯨꯕꯨ ꯑꯩꯁꯨ ꯀꯌꯥ ꯄꯥꯝꯕꯗꯤ ꯑꯣꯏꯗꯦ ꯑꯗꯨꯃꯥꯏꯅ ꯆꯥ ꯑꯣꯏꯅ ꯊꯛꯄꯒ ꯍꯥꯏꯗꯨꯗꯤ ꯍꯥꯏꯗꯤ ꯑꯩꯗꯤ ꯃꯍꯥꯎꯁꯨ ꯂꯧꯁꯤꯟꯐꯝ ꯈꯪꯗꯦꯕ ꯑꯗꯨꯕꯨ ꯍꯧꯖꯤꯛꯀꯥꯟꯗꯤ ꯑꯩꯈꯣꯏꯒꯤ ꯍꯣꯇꯦꯜꯗ ꯍꯥꯏꯒꯗ꯭ꯔꯥ ꯑꯩꯈꯣꯏꯒꯤ ꯑꯆꯥꯄꯣꯠ ꯌꯣꯟꯐꯝ ꯑꯗꯒꯤ ꯑꯆꯥ ꯄꯣꯠ ꯁꯥꯐꯨ ꯈꯣꯠꯐꯝꯁꯤꯗ ꯑꯩꯈꯣꯏꯒꯤ ꯍꯧꯖꯤꯛꯀꯤ ꯁꯧꯖ꯭ꯔꯤꯒꯤ ꯆꯥꯁꯦ ꯑꯩꯈꯣꯏꯒꯤ ꯃꯣꯏꯅ ꯑꯥꯏꯁꯀ ꯍꯥꯞꯆꯤꯜꯂꯦꯗꯅ ꯑꯥꯏꯁꯀ ꯍꯥꯞꯆꯤꯜꯂꯒ ꯌꯥꯝ ꯃꯃꯟꯁꯨ ꯋꯥꯡꯅ ꯋꯥꯡꯅ ꯑꯗꯨꯃꯥꯏꯅ ꯌꯣꯟꯅꯩꯑꯕ ꯍꯥꯏꯗꯤ ꯆꯤꯟꯖꯥꯛꯀꯤ ꯑꯩꯈꯣꯏꯒꯤ ꯆꯠꯅꯕꯤꯁꯤ ꯇꯣꯉꯥꯟꯕ ꯃꯈꯜ ꯑꯃꯗ ꯂꯥꯛꯑꯦꯕ ꯊꯥꯏꯅꯒꯤ ꯇꯧꯅꯔꯤꯕ ꯗꯨꯒ ꯃꯑꯣꯡꯗꯨ ꯅꯠꯇꯕ ꯑꯇꯣꯞꯄ ꯑꯃꯗ ꯆꯞ ꯃꯥꯟꯅꯕ ꯄꯣꯠꯁꯛꯇꯨꯗ ꯃꯣꯏꯅ ꯇꯣꯉꯥꯟ ꯇꯣꯉꯥꯟꯕ ꯃꯑꯣꯡꯗꯨꯗ ꯊꯣꯡꯕ ꯊꯥꯛꯑ ꯇꯧꯔꯒ ꯍꯦꯟꯅ ꯐꯖ ꯊꯣꯛꯍꯜꯂꯒ ꯍꯦꯟꯅ ꯃꯒꯨꯟ ꯍꯥꯞꯄꯟꯕ ꯍꯥꯏꯒꯗ꯭ꯔꯥ ꯍꯦꯟꯅ ꯃꯥꯒꯤ ꯀꯥꯟꯅꯕꯁꯤ ꯍꯦꯟꯅ ꯂꯩꯍꯟꯕꯒꯤ ꯇꯥꯏꯞꯇ ꯑꯗꯨꯃꯥꯏꯅ ꯅꯍꯥꯁꯤꯡꯁꯤꯅ ꯑꯅꯧꯕꯒꯤ ꯃꯑꯣꯡ ꯑꯃꯁꯤꯗ ꯇꯧꯊꯣꯂꯛꯄꯁꯤ ꯃꯁꯤ ꯌꯥꯝꯅ ꯐꯩꯌꯦꯅꯗꯤ ꯈꯜꯂꯤ ꯑꯗꯨꯒ ꯍꯥꯏꯗꯤ ꯅꯍꯥꯁꯤꯡꯅꯁꯨ ꯑꯗꯒꯤ ꯑꯇꯣꯞꯄ ꯂꯝꯒꯤ ꯃꯤꯁꯤꯡꯅꯁꯨ ꯃꯁꯤ ꯍꯥꯏꯗꯤ ꯑꯩꯈꯣꯏꯒꯤ ꯆꯥꯅꯤꯡ ꯊꯛꯅꯤꯡꯕ ꯑꯃ ꯐꯥꯎꯍꯟꯕ ꯑꯁꯨꯃꯥꯏꯅ ꯍꯧꯖꯤꯛꯀꯤ ꯑꯩꯅ ꯍꯥꯏꯔꯤꯕ ꯑꯥꯏꯁ ꯊꯥꯗꯔꯒ ꯒ ꯃꯣꯏꯅ ꯂꯤꯛꯂꯤ ꯐꯖꯕ ꯑꯃꯗꯒ ꯍꯥꯞꯄꯒ ꯑꯗꯨꯃꯥꯏꯅ ꯀꯩꯅꯣ ꯇꯧꯕꯁꯤ ꯐꯖꯅ ꯍꯩꯔꯒ ꯇꯧꯕꯁꯤꯗꯤ ꯃꯌꯥꯝꯁꯤ ꯌꯥꯝ ꯄꯥꯝꯅ ꯊꯛꯅꯩꯌꯦꯕ ꯑꯥꯏꯁꯇ ꯑꯥꯏꯁꯇꯣ ꯍꯥꯞꯄꯒ ꯅꯠꯇ꯭ꯔꯥꯁꯨ ꯀꯅꯥꯒꯨꯝꯕ ꯈꯔꯗꯤ ꯑꯁꯥꯕ ꯑꯣꯏꯅ ꯊꯛꯀꯦ ꯍꯥꯏꯔꯁꯨ ꯑꯁꯥꯕ ꯑꯣꯏꯅ ꯊꯛꯑꯒ ꯁꯨꯃꯥꯏꯅ ꯁꯧꯒ꯭ꯔꯤꯁꯤꯗꯒꯤꯁꯨ ꯃꯈꯟ ꯃꯈꯟ ꯑꯁꯨꯃꯥꯏꯅ ꯇꯧ ꯑꯗꯒꯤ ꯑꯆꯥꯔ ꯑꯣꯏꯅ ꯁꯦꯝꯕ ꯀꯥꯡꯕꯨ ꯑꯃꯁꯨ ꯌꯥꯎꯔꯤꯌꯦ ꯐꯖꯅ ꯂꯣꯛꯑꯒ ꯃꯗꯗꯤ ꯀꯃꯥꯏꯅ ꯁꯦꯝꯕꯅꯣꯗꯤ ꯑꯩ ꯊꯣꯏꯗꯣꯛꯄꯗꯤ ꯈꯪꯗ꯭ꯔꯦ ꯑꯗꯨꯕꯨ ꯏꯇꯥꯗꯤ ꯍꯥꯏꯐꯦꯠ ꯈꯪꯕ꯭ꯔꯥ ꯀꯃꯥꯏꯅ ꯇꯧꯏ ꯑꯆꯥꯔꯒꯤꯁꯤꯗꯤ
ꯑꯁ ꯑꯆꯥꯔꯗꯨꯅ ꯍꯦꯟꯅ ꯈꯪꯗ꯭ꯔꯦ ꯗꯨꯅꯦ ꯑꯩꯗꯤ ꯑꯩꯗꯤꯅꯦ ꯍꯧꯖꯤꯛꯀꯥꯟꯅꯦ ꯑꯅꯧꯕ ꯊꯣꯛꯂꯛꯄꯁꯦ ꯀꯌꯥ ꯄꯥꯝꯕ ꯑꯣꯏꯗꯦꯕ ꯊꯥꯏꯅꯒꯤꯗꯨꯅ ꯍꯦꯟꯅ ꯈꯨꯠꯂꯣꯏꯕ ꯍꯩꯅꯕ ꯆꯥꯕ ꯊꯛꯄꯗꯕꯨ ꯑꯣꯏꯔꯁꯨ ꯊꯕꯛ ꯏꯟꯈꯥꯡꯗꯕꯨ ꯑꯣꯏꯔꯁꯨ ꯑꯗꯨꯝ ꯍꯩꯅꯈꯤꯕꯗꯣ ꯑꯗꯨꯗꯨꯅꯅꯦ ꯊꯥꯏꯅꯒꯤꯁꯤꯅ ꯍꯦꯟꯅ ꯑꯗꯨꯝ ꯄꯥꯝꯕꯒꯤꯅꯦ ꯑꯅꯧꯕꯁꯦ ꯈꯪꯁꯨ ꯈꯪꯒꯟꯗꯦ ꯑꯗꯨꯒ ꯈꯪꯉꯁꯨꯅꯦ ꯇꯧꯒꯦꯗꯣ ꯈꯜꯂꯨꯗꯕꯗꯣ ꯑꯗꯨꯗꯨꯅꯅꯦ ꯀꯌꯥ ꯇꯧꯗꯦ ꯍꯥꯏꯇꯥꯔꯦ ꯑꯗꯨꯅ ꯍꯧꯖꯤꯛ ꯑꯩꯈꯣꯏꯒꯤ ꯍꯤꯡꯒꯣꯜꯗ ꯀꯩꯗ ꯃꯌꯥꯝ ꯊꯥꯔ ꯈꯣꯠꯂꯒ ꯑꯗꯨꯝ ꯂꯣꯛꯑꯦꯕ ꯈꯪꯉꯕ꯭ꯔꯥ ꯆꯥꯡ ꯅꯥꯏꯅ ꯁꯧꯒ꯭ꯔꯤꯁꯦ ꯑꯗꯣ ꯑꯉꯥꯡꯒꯩꯅꯅꯦ ꯂꯩꯒꯦ ꯈꯣꯠꯀꯦ ꯅꯤꯡꯉꯥꯏ ꯇꯧꯋꯦ ꯑꯗꯣ ꯑꯃ ꯑꯃꯅꯤ ꯈꯛꯇꯪ ꯌꯣꯟꯕ ꯅꯠꯇꯅꯅꯦ ꯄꯥꯛꯅꯁꯨ ꯌꯣꯟꯗꯦꯕ ꯑꯗꯣ ꯑꯈꯣ ꯏꯃꯨꯡ ꯑꯗꯨꯝ ꯊꯛꯅꯕ꯭ꯔꯥ ꯍꯥꯏꯔꯗꯤ ꯅꯠꯇꯦꯕ ꯑꯗꯨꯝ ꯏꯟꯖꯥꯡ ꯑꯣꯏꯅ ꯊꯣꯡꯉ ꯆꯥꯅꯕ ꯑꯣꯏꯅ ꯇꯧꯋꯦꯕ ꯍꯥꯏꯗꯤ ꯑꯩ ꯈꯛꯇ ꯅꯠꯇꯦꯕ ꯑꯗꯨ ꯆꯥ ꯑꯣꯏꯅ ꯊꯛꯄ ꯍꯩꯅꯗ꯭ꯔꯤꯁꯦ ꯑꯩꯈꯣ ꯏꯃꯨꯡ ꯀꯅꯥꯝ ꯄꯥꯝꯗꯦꯕ ꯑꯗꯨꯗꯨꯅꯅꯦ ꯑꯗꯨꯃꯥꯏꯅ ꯇꯧꯋꯦ ꯑꯗꯨꯗꯨꯅ ꯑꯩꯗꯤ ꯏꯇꯥꯅ ꯍꯪꯉꯤꯕ ꯑꯆꯥꯔ ꯁꯦꯝꯕꯒꯗꯨꯗꯤ ꯁꯨꯈꯪꯕꯨ ꯈꯪꯗ꯭ꯔꯦ ꯍꯧꯖꯤꯛꯀꯥꯟꯖꯦ ꯑꯉꯥꯡꯖꯤꯡꯖꯦ ꯐꯣꯟ ꯅꯨꯡ ꯀꯔꯤ ꯀꯔꯥꯁꯨ ꯄꯥꯏꯅꯕ ꯑꯣꯏꯕꯅꯤꯅꯅꯦ ꯑꯇꯣꯞꯄ ꯂꯝꯒꯤ ꯆꯥꯛꯆꯥ ꯌꯨꯊꯛ ꯀꯔꯤ ꯀꯔꯥꯖꯦ ꯁꯤꯖꯤꯅꯅꯦ ꯌꯥꯝꯅꯅꯦ ꯁꯥꯐꯨꯁꯦ ꯑꯀꯟꯕꯁꯦ ꯄꯤꯕ ꯑꯣꯏ ꯑꯗꯨꯅ ꯃꯣꯏꯁꯨ ꯑꯅꯧꯕ ꯎꯕꯗꯨꯅ ꯍꯦꯟꯅ ꯄꯥꯝꯕ ꯍꯦꯟꯅ ꯐꯔꯕꯣꯏ ꯈꯟꯕꯗꯣ ꯑꯗꯨꯒꯤ ꯃꯤꯒꯤ ꯃꯇꯧ ꯇꯝꯕ ꯀꯩꯗꯧꯕꯖꯦ ꯌꯥꯝ ꯆꯠꯅꯔꯛꯑꯦ ꯑꯗꯨꯗꯨꯅꯅꯦ ꯁꯤꯒꯤꯖꯦ ꯑꯗꯨꯃꯥꯏꯅ ꯃꯇꯧ ꯇꯝꯕꯗꯒꯤ ꯈꯪꯉꯛꯄ ꯑꯣꯏꯗꯣꯏꯅꯦ ꯑꯩꯈꯣꯏ ꯍꯥꯟꯅꯗꯩ ꯈꯪꯕꯗꯤ ꯅꯠꯇꯦꯗꯅ ꯏꯄꯥ ꯏꯄꯨꯗꯒꯤ ꯆꯠꯅꯔꯛꯄꯗꯨꯗꯤ ꯅꯠꯇꯦꯗꯅ ꯑꯗꯨ ꯈꯪꯗꯦ ꯃꯇꯝꯒꯤ ꯑꯋꯣꯟꯕꯅꯤ ꯑꯩꯈꯣꯏꯁꯨ ꯃꯇꯝꯒꯤ ꯑꯋꯣꯟꯕꯁꯤꯗ ꯏꯟꯕ ꯉꯝꯅꯕ ꯆꯠꯇ꯭ꯔꯥꯗꯤ ꯑꯩꯈꯣꯏꯁꯦ ꯍꯌꯦꯡ ꯇꯣꯉꯥꯟ ꯇꯔꯛꯇꯣꯏꯅꯦ ꯑꯗꯨꯕꯨ ꯍꯧꯖꯤꯛ ꯍꯧꯖꯤꯛ ꯐꯥꯎꯕꯗꯤ ꯀꯌꯥ ꯆꯨꯁꯜꯂꯨ ꯌꯥꯗꯦꯅꯦ ꯏꯇꯥ
ꯃꯥꯅꯤ ꯃꯥꯅꯤ ꯆꯨꯝꯃꯤ ꯏꯇꯥꯒꯤ ꯋꯥꯐꯝꯗꯨꯁꯨ ꯑꯗꯨ ꯏꯇꯥ ꯃꯇꯝꯁꯤꯁꯨ ꯊꯤꯡꯖꯤꯜꯂꯛꯂꯦ ꯑꯩ ꯊꯕꯛ ꯑꯃ ꯊꯣꯛꯎꯈꯤꯒꯦ ꯇꯧꯕꯅꯤ ꯊꯕꯛꯇꯣ ꯍꯜꯂꯛꯑꯒ ꯑꯃꯨꯛ ꯐꯥꯎꯅꯔꯁꯤꯀꯣ
ꯍꯣꯍꯣꯢ ꯌꯥꯏꯌꯦ ꯏꯇꯥ